ꯍꯧ ꯇꯥꯔ
ꯑꯣ ꯍꯧꯖꯤꯛꯁꯤꯕꯨ
ꯅꯨꯡꯉꯥꯏꯔꯤꯕ꯭ꯔꯣ ꯀꯃꯥꯏꯅ ꯇꯧꯔꯤꯅꯣ ꯅꯨꯡꯉꯥꯏꯔꯤꯌꯦ ꯑꯗꯨꯝ ꯅꯨꯡꯉꯥꯏ ꯅꯨꯡꯉꯥꯏ ꯍꯥꯏꯔꯒ ꯂꯩ ꯇꯥꯕꯅꯤ ꯄꯨꯟꯁꯤꯁꯦ ꯑꯗꯨꯝ ꯍꯤꯡꯏ ꯍꯥꯏꯕ ꯇꯥꯔꯦ ꯌꯥꯅ ꯌꯥꯅꯕ ꯃꯑꯣꯡꯗ
ꯀꯩꯅꯣꯝꯇ ꯍꯥꯏꯖꯒꯦ ꯑꯩꯈꯣꯏꯅꯤ ꯋꯥꯔꯤ ꯁꯥꯟꯅꯕꯁꯦ ꯃꯔꯛꯇ ꯈꯔ ꯈꯔ ꯕ꯭ꯔꯦꯛꯐꯥꯁꯁꯤ ꯅꯠꯇ꯭ꯔꯒ ꯑꯗꯨꯗ ꯃꯥꯡꯖꯤꯟꯅꯔꯗꯤ ꯅꯨꯡꯉꯥꯏꯇꯦꯕꯀꯣ ꯅꯪꯁꯨ ꯇꯥꯂꯨꯐꯝ ꯈꯪꯗꯦꯕꯀꯣ ꯈꯔ ꯈꯔ ꯕꯦꯛ ꯍꯥꯏꯗꯤ ꯃꯇꯝ ꯄꯤꯅꯁꯦ
ꯍꯣꯏ ꯍꯣꯏ
ꯑꯗꯨꯕꯨꯅꯦ ꯅꯪꯉꯣꯟꯗ ꯑꯃꯗꯣ ꯃꯦꯁꯦꯁ ꯊꯥꯔꯛꯇ꯭ꯔꯤꯗꯣ ꯀꯩꯅꯣ ꯇꯧꯋꯦ ꯃꯥꯗꯣ ꯑ ꯊꯕꯛꯇꯣ ꯄꯨꯡ ꯇꯔꯦꯠ ꯐꯥꯎ ꯆꯠꯂꯦꯕ ꯑꯌꯨꯛ ꯉꯟꯥꯏ ꯄꯨꯡ ꯃꯥꯄꯟꯗꯒꯤ ꯆꯠꯂꯒ ꯑꯗꯨꯅ ꯊꯕꯛꯇꯣ ꯆꯤꯟꯕꯅꯤꯅ ꯋꯥꯔꯤꯗꯣ ꯁꯥꯟꯅꯕ ꯐꯪꯗꯕ ꯑꯗꯨꯅꯅꯤ
ꯎꯝ ꯑꯣ ꯐꯔꯦ ꯐꯩ ꯊꯕꯛ ꯑꯃꯕꯨ ꯇꯧꯈ꯭ꯔꯗꯤ ꯐꯔꯦ ꯊꯕꯛ ꯑꯃ ꯇꯧꯔꯒ ꯂꯩꯔꯤꯗꯣ ꯐꯔꯕꯅꯦ ꯋꯥꯈꯟꯗꯨꯁꯨ ꯈꯤꯇꯪ ꯃꯄꯥꯟ ꯊꯣꯛꯑꯒ ꯃꯤ ꯃꯌꯥꯝ ꯇꯤꯜꯂꯒ ꯋꯥꯈꯜ ꯑꯃ ꯂꯥꯛꯅꯕ ꯅꯠꯇ꯭ꯔꯒꯗꯤ ꯌꯥꯔꯔꯣꯏ ꯍꯧꯖꯤꯛ ꯑꯩꯒꯤ ꯃꯔꯨꯞ ꯑꯃꯁꯨ ꯃꯊꯥ ꯀꯠꯅ ꯁꯥꯔꯤꯕ ꯃꯥ ꯍꯟꯗꯛꯇꯤ ꯈꯔ ꯈꯔ ꯕꯣꯝ ꯈꯔ ꯇꯧꯔꯅꯤ ꯍꯟꯗꯛꯇꯤ ꯑꯗꯨꯅ ꯀꯟꯅ ꯍꯧꯖꯤꯛ ꯃꯊꯥ ꯁꯥꯔꯤꯕꯅꯤ
ꯈꯪꯗꯦ ꯃꯁꯤꯁꯨꯅꯦ ꯑ ꯑꯗꯨꯒꯅꯦ ꯃꯣꯏꯒꯤ ꯄꯦꯁꯦꯟꯗꯨꯕꯨꯅꯦ ꯑꯣ ꯃꯔꯤ ꯃꯇꯥ ꯈꯔ ꯂꯥꯛ ꯑꯗꯨꯒ ꯁꯨꯝ ꯃꯣꯏꯒꯤ ꯃꯄꯨꯗꯣ ꯑꯗꯨꯒꯤ ꯈꯪꯅꯕ ꯉꯥꯛꯇ ꯂꯥꯛꯄꯒꯤꯅꯦ ꯄꯩꯁꯥꯁꯦ ꯍꯦꯛꯇ ꯑꯦꯛꯁꯔꯦ ꯈꯔ ꯂꯧꯗꯕꯤ ꯄꯩꯁꯥ ꯂꯧꯗꯕꯤ ꯑꯗꯒꯤ ꯑꯌꯦꯡꯃꯟ ꯈꯔ ꯂꯧꯗꯕꯤ ꯑꯗꯨꯃꯥꯏꯅ ꯇꯧꯕꯗꯅꯦ ꯄꯩꯁꯥ ꯌꯥꯝ ꯐꯪꯗꯦ ꯍꯥꯏ ꯌꯦꯡꯉꯣ ꯑꯗꯨ ꯌꯥꯝ ꯅꯨꯡꯉꯥꯏꯇꯦ ꯑꯩꯗꯤ ꯌꯥꯝꯅ
ꯑꯣ ꯈꯪꯅꯕꯅ ꯃꯥꯡꯍꯜꯂꯦ ꯍꯥꯏꯕꯗꯣ
ꯑꯗꯒꯤ ꯑ ꯃꯨꯁꯂꯤꯝ ꯍꯥꯏꯔꯗꯅꯀꯣ ꯄꯩꯁꯥ ꯍꯥꯏꯕ ꯅꯨꯡꯉꯥꯏꯇꯗꯅ ꯃꯣꯏꯗꯤ ꯑꯗꯒꯤ ꯃꯣꯏꯒꯤ ꯀꯩꯅꯣꯒ ꯇꯧꯔꯕ ꯃꯇꯨꯡꯁꯦ ꯇ꯭ꯔꯤꯠꯃꯦꯟꯒ ꯇꯧꯔ ꯃꯇꯨꯡꯁꯦ ꯑꯁꯤꯗ ꯄꯩꯁꯥꯗꯣ ꯏꯃꯥ ꯅꯣꯏꯗꯣ ꯌꯥꯝꯃꯜꯂꯤ ꯈꯣꯠꯂꯤꯒ ꯍꯥꯏꯔꯒꯅꯦ ꯌꯥꯝ ꯇꯧꯖꯥꯅꯦ ꯑꯗꯨꯅꯅꯦ ꯃꯣꯏ ꯑꯁ꯭ꯋꯥꯏ ꯈꯤꯇꯪ ꯍꯥꯏꯊꯈꯤꯕ ꯂꯝ ꯑꯣꯏꯕꯩꯔ ꯈꯪꯗꯦꯅꯦ ꯑꯗꯨꯝ ꯄꯩꯁꯥꯁꯦ ꯍꯦꯛꯇ ꯑꯩꯈꯣꯏ ꯁ꯭ꯋꯥꯏꯗꯗꯤ ꯑꯗꯨꯝ ꯁꯤꯃꯩ ꯍꯥꯏꯔꯒ ꯑꯗꯨꯝ ꯐꯤꯛꯁ ꯄꯤꯅꯩꯗꯅꯀꯣ ꯃꯣꯏ ꯑꯁꯣꯝꯗꯗꯤ ꯑꯗꯨ ꯌꯥꯗꯕ ꯃꯥꯜꯂꯦ ꯀꯃꯥꯏꯅ ꯇꯧꯕꯅꯣ
ꯁꯦꯜ ꯍꯥꯏꯌꯣ
ꯍꯣꯏꯍꯦ ꯁꯦꯜ ꯍꯥꯏꯗꯣꯏꯔꯥ ꯄꯩꯁꯥ ꯍꯥꯏꯗꯣꯏꯔꯣ ꯆꯞ ꯃꯥꯟꯅꯩ ꯀꯩꯗꯧꯔꯒꯦ
ꯁꯦꯜ ꯍꯥꯏꯗꯣꯏꯕ
ꯑꯗꯣ ꯑꯗꯣ ꯃꯔꯨ ꯍꯧꯖꯤꯛ ꯀꯩꯅꯣꯃ ꯍꯪꯒꯦ ꯅꯪꯕꯨ ꯀꯩꯅꯣ ꯑꯩꯈꯣꯏꯒꯤ ꯆꯤꯡꯗ ꯁꯥꯠ ꯄꯠꯂꯩ ꯑꯃ ꯑꯩꯈꯣꯏꯒꯤ ꯎꯗꯒ ꯍꯧꯕꯗꯨ ꯈꯪꯕ꯭ꯔꯣ
ꯍꯣꯏꯑ ꯍꯣꯏꯑꯦ ꯍꯣꯏꯌꯦ ꯀꯩꯅꯣꯗꯣ ꯀꯩ ꯍꯥꯏꯕ ꯎꯝ ꯀꯩꯅꯣꯝ ꯍꯥꯏꯇꯥꯏꯅꯦ ꯎꯇꯥꯡꯕꯤꯗ ꯍꯧꯕꯗꯣ ꯑ ꯆꯩꯔꯥꯎꯕꯩ ꯂꯩꯗꯨꯣꯏꯔꯣ ꯅꯪ ꯍꯥꯏꯁꯤꯕꯨ
ꯅꯠꯇꯦ ꯆꯩꯔꯥꯎꯕꯗꯒꯤ ꯂꯩ ꯅꯠꯇꯦ ꯑꯩꯈꯣꯏꯒꯤ ꯑꯃ ꯎꯗ ꯍꯧꯕ ꯑꯩꯈꯣꯏꯒꯤ ꯃꯆꯨꯒ ꯌꯥꯝ ꯐꯖꯕ ꯑꯃ ꯍꯧꯕꯗꯣ ꯆꯤꯡꯗ ꯍꯧꯕ ꯀꯩꯅꯣ ꯎꯝ ꯍꯪꯒꯠ ꯄꯥꯟ ꯃꯆꯨ ꯅꯠ ꯇꯥꯅꯄꯨ ꯃꯆꯨ ꯃꯥꯏꯅ ꯇꯧꯔꯒ ꯑꯃ ꯍꯧꯕꯗꯣ ꯑꯗꯨꯒꯤ ꯂꯩꯗꯣ ꯑꯩꯗꯣ ꯃꯃꯤꯡꯗꯤ
ꯑꯩꯗꯤ ꯀꯥꯎꯔꯦ ꯅꯪ ꯍꯥꯏ ꯑꯗꯨ ꯀꯩꯗꯧꯔꯒꯦ
ꯑꯗꯨꯒꯤ ꯂꯩꯗꯣ ꯍꯧꯖꯤꯛꯀꯥꯟ ꯑꯗꯨꯒꯤ ꯂꯩꯗꯣ ꯍꯧꯖꯤꯛꯀꯥꯟꯁꯦ ꯌꯥꯝꯅ ꯌꯥꯝ ꯀꯟꯅ ꯑꯩꯈꯣꯏꯒꯤ ꯌꯥꯝꯅ ꯀꯟꯅ ꯐꯥꯎꯒꯠꯂꯛꯏꯅ ꯍꯥꯏꯅꯔꯤꯕ ꯃꯌꯥꯝꯅ ꯑꯗꯨꯒꯤ ꯂꯩꯁꯦ ꯍꯧꯖꯤꯛ ꯌꯥꯝ ꯀꯟꯅ ꯊꯥꯟꯅ ꯈꯜꯂꯛꯏ ꯑꯩꯈꯣꯏꯒꯤ ꯀꯩꯅꯣꯗ ꯆꯤꯡꯗ ꯅꯠꯇꯕꯤꯗ ꯑꯇꯣꯞꯄ ꯃꯐꯝꯗ ꯑꯗꯨꯒ ꯍꯧꯖꯤꯛꯀꯥꯟꯁꯦ ꯆꯤꯡꯗ ꯍꯧꯕ ꯑꯩꯈꯣꯏꯒꯤ ꯂꯩꯕꯥꯛꯇꯒꯤ ꯍꯧ ꯂꯩꯕꯥꯛꯇꯒꯤ ꯍꯧꯔꯛꯄꯤ ꯆꯥꯕ ꯌꯥꯕ ꯑꯃꯁꯨ ꯂꯩ ꯍꯥꯏ ꯌꯥꯝ ꯀꯟꯅ ꯇꯧꯔꯤꯌꯦ
ꯑꯗꯨꯃꯗꯤ ꯈꯪꯗ꯭ꯔꯦ ꯅꯪ ꯍꯥꯏꯁꯦ ꯄꯥꯝꯕꯤ ꯃꯃꯤꯡꯗꯣ ꯍꯥꯏꯔꯒꯗꯤ ꯑꯩꯅ ꯄꯨꯔꯥꯅ
ꯎꯏꯌꯦꯟ ꯅꯠꯇꯕ ꯃꯇꯨꯝ ꯃꯇꯨꯝ ꯇꯧꯕ ꯑꯃ ꯂꯩꯄꯥꯛꯥꯛꯇꯒꯤ ꯍꯧꯋꯦ ꯍꯥꯏꯌꯦ
ꯑꯣ ꯑꯣ ꯑꯣꯍꯣ ꯆꯨꯝꯃꯦ ꯆꯨꯝꯃꯦ ꯆꯨꯝꯃꯦ ꯍꯧꯖꯤꯛꯀꯥꯟ ꯌꯥꯝ ꯕꯥꯥꯏꯔꯦꯜ ꯆꯠꯂꯤꯕꯅꯦ ꯐꯦꯁꯕꯨꯛꯇ ꯀ ꯌꯥꯝ ꯆꯠꯂꯤꯕꯅꯦ ꯍꯥꯏꯗꯤ ꯀꯥꯡꯒ ꯃꯈꯥꯗꯨꯐꯥꯎ ꯍꯧꯒꯠꯂꯛꯇꯅꯅꯦ ꯃꯤ ꯁꯅꯥꯃꯍꯤ ꯂꯩꯕ ꯑꯗꯒꯤ ꯑꯗꯨꯝ ꯍꯥꯏꯗꯤ ꯈꯤꯇꯪ ꯆꯣꯠ ꯆꯣꯠ ꯆꯣꯠ ꯂꯥꯎꯕ ꯃꯐꯝ ꯌꯨꯝꯗ ꯂꯩꯗꯅꯀꯣ ꯀꯥꯞꯄ ꯃꯐꯝꯒꯨꯝꯕꯁꯦ ꯑꯁꯤꯗ ꯌꯥꯝ ꯍꯧꯒꯟꯂꯦꯅ ꯑꯗꯨꯃꯥꯏꯅ ꯊꯥꯒꯠꯅꯕꯅꯦ ꯕꯤꯗꯤꯑꯣ ꯀꯩꯀꯩ ꯊꯥꯒꯠꯅꯕꯅꯦ
ꯑꯗꯣ ꯍꯧꯖꯤꯛꯀꯤ ꯑꯗꯨꯒꯤ ꯂꯩꯕꯥꯛꯀꯤ ꯀꯩꯅꯣꯁꯦ ꯃꯔꯨꯝ ꯑꯩ ꯅꯍꯥꯟꯋꯥꯏ ꯎꯗꯤ ꯎꯈ꯭ꯔꯦꯕ ꯑꯗꯨꯗꯣ ꯆꯥꯕꯗꯤ ꯍꯥꯎꯕꯖꯥꯠꯂꯕ
ꯑꯩꯗꯤ ꯆꯥꯗ꯭ꯔꯤꯌꯦ ꯑꯗꯣ ꯑꯅꯝꯕꯅ ꯑꯩꯈꯣꯏ ꯃꯥꯍꯣꯏꯗꯤ ꯑꯃꯨꯛ ꯄꯨꯁꯤꯜꯂꯛꯄꯁꯦ ꯆꯔꯨꯌꯦꯟꯒꯨꯝꯕ ꯑꯗꯒꯤ ꯇꯦꯛ ꯇꯦꯛꯄꯥꯟ ꯒꯥꯏꯅ ꯂꯩꯕꯗꯣ ꯑꯗꯨꯒꯨꯝꯕꯗꯤ ꯄꯨꯁꯤꯜꯂꯛꯏꯑꯦ ꯑꯗꯨꯅ ꯅꯠꯇ꯭ꯔꯒꯗꯤ ꯊꯣꯏꯅꯗꯤ ꯆꯥꯗꯦꯕ ꯑꯩꯈꯣꯏ ꯃꯥꯁꯨ ꯑꯦꯂꯔꯖꯤꯒꯨꯝꯕꯁꯦ ꯈꯔ ꯀꯟꯒꯜꯂꯦꯕ ꯑꯗꯒꯤ ꯑꯩꯈꯣꯏ ꯏꯆꯥꯅꯨꯄꯤꯗꯣ ꯑꯗꯨꯁꯨ ꯃꯥꯁꯨ ꯑꯦꯂꯔꯖꯤ ꯈꯔ ꯈꯔ ꯋꯥꯡꯉꯦꯕ ꯑꯗꯨꯅ ꯄꯥꯛ ꯄꯨꯁꯤꯜꯂꯛꯇꯦ ꯍꯥꯏꯇꯥꯔꯦ ꯆꯦꯡꯒꯨꯝꯒꯨꯝꯕꯁꯦ ꯑꯗꯣ ꯅꯪꯗꯤ ꯀꯃꯥꯏ ꯆꯥꯏ ꯅꯪꯅ ꯎꯔꯤꯔꯥ ꯀꯃꯥꯏꯅ ꯇꯧꯔꯛꯏꯅꯣ ꯃꯤꯅ ꯍꯥꯏꯔꯛꯏꯔꯣ
ꯑꯩꯅꯁꯨ ꯎꯕ ꯑꯗꯨꯒ ꯑꯩꯅ ꯊꯦꯡꯅ꯭ꯔꯦꯕ ꯏꯁꯥꯅꯁꯨ ꯊꯦꯡꯅꯈ꯭ꯔꯦꯕ ꯑꯗꯨ ꯆꯥꯗꯤ ꯆꯥꯗ꯭ꯔꯤꯕ ꯃꯍꯥꯎꯁꯨ ꯍꯥꯏꯐꯦꯠ ꯌꯦꯡꯅꯤꯡꯕ ꯑꯩꯁꯦ
ꯑꯣ ꯌꯦꯡꯉꯣ ꯑꯗꯨꯝ ꯊꯣꯡꯑꯝꯒꯅꯤ ꯑꯣꯟꯂꯥꯏꯟꯗꯕꯨ ꯊꯣꯛꯑꯝꯕꯁꯨ ꯌꯥꯏ
ꯍꯧꯖꯤꯛꯇꯤ ꯆꯥꯕꯒꯤ ꯃꯍꯥꯎ ꯃꯌꯥꯝꯁꯦ ꯂꯣꯏꯅ ꯇꯪꯅꯤꯡꯉꯦꯕ ꯏꯁꯥꯁꯦ ꯑꯗꯣ ꯑꯁꯤꯒꯨꯝꯕ ꯃꯌꯥꯝꯁꯦ ꯇꯪꯉ ꯇꯪꯉꯒ ꯀꯔꯝꯕ ꯃꯍꯥꯎ ꯐꯪꯒꯦ ꯍꯥꯏꯕꯁꯤ ꯑꯩꯉꯣꯟꯗ ꯐꯥꯎꯕꯗꯣ ꯍꯧꯖꯤꯛꯀꯥꯟꯁꯦ
ꯆꯦꯡꯒꯨꯝꯗꯤ ꯆꯥꯕ ꯀꯥꯟꯅꯩ ꯀꯩꯅꯣ ꯄ꯭ꯔꯣꯇꯤꯟ ꯃꯌꯥꯝ ꯌꯥꯎꯋꯦ ꯉꯥ ꯆꯥꯗ꯭ꯔꯒꯁꯨ ꯆꯦꯡꯒꯨꯝ ꯁꯥꯔꯒꯗꯤ ꯃꯗꯨꯒꯤ ꯀꯥꯟꯅꯕ ꯄ꯭ꯔꯣꯇꯤꯟ ꯃꯌꯥꯝꯗꯣ ꯉꯥ ꯆꯥꯗꯕꯒꯤ ꯄ꯭ꯔꯣꯇꯤꯟ ꯃꯌꯥꯝꯗꯣ ꯑꯗꯨꯝ ꯍꯥꯏꯗꯤ ꯎꯌꯦꯟꯗ ꯐꯪꯉꯦꯅ ꯑꯗꯨꯝ ꯎꯌꯦꯟ ꯆꯥꯅꯕꯅꯦ ꯎꯌꯦꯟꯁꯤꯁꯨ ꯁꯨꯄꯔ ꯐꯨꯗꯀꯤ ꯃꯅꯨꯡ ꯆꯟꯕꯅꯤꯅꯀꯣ ꯃꯥꯁꯨ ꯑꯗꯨꯝ ꯆꯥꯎꯋꯣ ꯃꯔꯛ ꯃꯔꯛꯇ ꯑꯗꯨꯝ ꯎꯌꯦꯟ ꯇꯣꯞꯄꯅꯤ ꯈꯪꯗꯦ ꯉꯧꯕꯅꯤ ꯈꯪꯗꯦ ꯊꯣꯡꯕꯅꯤ ꯈꯪꯗꯦ
ꯎꯝ ꯑꯗꯣ ꯍꯧꯖꯤꯛꯀꯥꯟꯁꯦ ꯀꯩꯅꯣ ꯑꯩꯈꯣꯏꯒꯤ ꯂꯩ ꯅꯥꯁꯣꯡꯝꯒꯤ ꯃꯇꯥꯡꯗ ꯈꯤꯇꯪ ꯉꯥꯡꯅꯁꯦ ꯂꯩ ꯅꯥꯁꯣꯝꯁꯦ ꯀꯔꯤ ꯀꯔꯤ ꯂꯩꯅꯒ ꯁꯦꯝꯕ ꯌꯥꯕ ꯑꯁꯦ ꯌꯥꯕ ꯌꯥꯗꯕ ꯍꯥꯏꯕ ꯑꯃꯁꯨ ꯂꯩꯗꯅ ꯑꯗꯨ ꯁꯦꯝꯕ ꯌꯥꯗꯕ ꯂꯩ ꯁꯤ ꯀꯔꯤ ꯀꯔꯤ ꯂꯩꯅꯣ ꯅꯥꯆꯣꯝ ꯆꯤꯟꯕ ꯌꯥꯗꯕ ꯂꯩꯁꯦ
ꯅꯥꯆꯣꯝ ꯆꯤꯟꯕ ꯌꯥꯗꯕꯁꯦ ꯅꯥꯇꯣꯟ ꯂꯩꯒꯁꯤꯗꯤ ꯅꯥꯆꯣꯝ ꯆꯤꯟꯅꯗꯦꯗꯅꯀꯣ ꯑꯗꯒꯤ ꯈꯪꯗꯦ ꯀꯩꯀꯩ ꯍꯥꯏꯗꯣꯏꯅꯣ ꯈꯪꯗꯦ ꯑꯅꯝꯕꯅ ꯍꯥꯏꯗꯤ ꯆꯤꯟꯅꯗꯕ ꯃꯈꯩꯁꯤꯗꯤ ꯍꯥꯞꯅꯗꯦꯕꯥ ꯅꯥꯆꯣꯝ ꯁꯦꯝꯕꯗ ꯑꯗꯨꯒ ꯍꯥꯏꯗꯤ ꯕꯔꯞꯂꯩꯒꯨꯝꯕ ꯑꯗꯒꯤ
ꯑꯧ ꯅꯥꯏꯆꯣꯝꯁꯦ ꯑꯩꯈꯣꯏꯒꯤ ꯈ꯭ꯋꯥꯏꯗꯒꯤ ꯁꯤꯖꯤꯟꯅꯕ ꯂꯩ ꯈꯔꯥ ꯍꯥꯏꯌꯨꯅꯦ ꯑꯩꯁꯨ ꯂꯩ ꯅꯥꯆꯣꯝ ꯍꯧꯖꯤꯛ ꯀꯟꯅ ꯁꯦꯝꯒꯦꯅ ꯍꯣꯠꯅꯔꯤꯑꯦꯕ
ꯑꯗꯨꯝ ꯑꯗꯨꯝ ꯄꯤꯛꯇꯛꯅ ꯐꯖꯕ ꯈꯣꯠꯄ ꯑꯗꯒꯤ ꯌꯨꯝꯗ ꯁꯥ ꯄꯥ ꯑꯗꯩ ꯑꯗꯨꯒꯨꯝꯕꯗ ꯑꯩꯁꯦ ꯊꯑꯣꯏꯅ ꯍꯥꯡꯖꯤꯟꯂꯛꯑꯁꯨꯅꯦ ꯃꯃꯤꯡꯁꯦꯍꯦꯛꯇ ꯀꯥꯎꯏ ꯍꯥꯏꯗꯤ ꯂꯩꯁꯦ
ꯇꯥꯛꯈꯦꯜꯂꯩ ꯑꯃ ꯁꯦꯝꯅꯩ ꯇꯈꯦꯜꯂꯩꯗꯤ ꯈꯪꯉꯤ ꯇꯈꯦꯜꯂꯩ ꯑꯗꯒꯤ ꯀꯩꯅꯣ ꯇꯈꯦꯜꯂꯩ ꯅꯥ ꯆꯣꯡꯒ ꯍꯥꯏꯅꯩꯗꯅꯀꯣ
ꯎꯝ
ꯑꯗꯒꯤ ꯀꯔꯤ ꯑꯇꯩꯁ ꯀꯔꯤ ꯑꯇꯩ ꯀꯔꯤꯀꯔꯤ ꯁꯦꯝꯅꯒꯦꯁꯤ ꯂꯩꯁꯦ ꯃꯃꯤꯡ ꯂꯩꯍꯥꯎ ꯂꯩꯍꯥꯎꯒꯨꯝꯕꯗꯤ ꯑꯃꯨꯛ ꯁꯦꯝꯅꯗꯕ ꯃꯥꯜꯂꯦ ꯅꯥꯇꯣꯝꯗꯗꯤ
ꯑꯣ ꯁꯤ ꯂꯩꯍꯥꯎ ꯈꯛꯇꯗꯤ ꯆꯤꯟꯅꯩ ꯑꯗꯨꯒ ꯂꯩꯍꯥꯎꯗ ꯍꯥꯞꯆꯤꯟꯕꯗꯤ ꯈꯪꯗꯦ ꯑꯗꯨ ꯑꯗꯨꯝ ꯄꯦꯇ꯭ꯔꯨꯛꯂꯩꯒꯨꯝꯕ ꯑꯗꯒꯤ ꯑꯗꯨꯝ ꯀꯩꯅꯣ ꯄꯤꯛꯇꯛ ꯂꯩꯗꯥꯏꯅꯦ ꯑꯗꯨꯃꯥꯏꯅ ꯇꯧꯕ ꯃꯈꯩꯗꯤ ꯑꯗꯨꯝ ꯁꯦꯝꯕ ꯌꯥꯕ ꯗ ꯆꯤꯟꯕꯕꯨ ꯌꯥꯔꯗꯤ ꯀꯩꯁꯨ ꯀꯥꯏꯗꯦꯗ
ꯆꯤꯒꯣꯡ ꯂꯩ ꯅꯥꯆꯣꯝ ꯀꯥꯏꯅ ꯍꯥꯏꯅꯩ ꯆꯤꯒꯣꯡ ꯂꯩ ꯅꯥ ꯆꯣꯝꯖꯨ ꯍꯥꯏꯅꯗꯥꯏꯅꯦ
ꯆꯤꯒꯣꯡꯂꯩ ꯅꯥ
ꯆꯤꯒꯣꯡ ꯂꯩ ꯅꯥꯆꯣꯝꯁꯤ ꯍꯥꯏꯗꯤ ꯍꯥꯏꯅꯩ ꯑꯗꯨ ꯌꯥꯝ ꯆꯤꯟꯕꯗꯤ ꯐꯖꯗꯧꯗꯤ ꯃꯥꯟꯗꯦ ꯀꯩꯒꯤꯅꯣꯗꯤ ꯆꯤꯒꯣꯡ ꯂꯩꯒꯤꯗꯤꯅꯦ ꯑꯗꯨꯨꯃꯥꯏꯅ ꯀꯩꯅꯣꯒꯤ ꯂꯁꯤꯡ ꯃꯐꯣꯜꯗꯧꯅ ꯇꯧꯔꯒ ꯃꯄꯥꯟ ꯁꯥꯠꯄꯅꯦꯕ ꯃꯥꯒꯤꯗꯤ ꯑꯗꯨꯅ ꯎꯝ ꯑ ꯀꯩꯅꯣꯗ ꯍꯣꯏ ꯐꯖꯔꯝꯕꯗꯤ ꯌꯥꯏ ꯑꯗꯣ ꯆꯤꯟꯕꯗꯤ ꯃꯇꯣꯛ ꯀꯩꯅꯣꯁꯨ ꯁꯥꯡꯗꯕꯅꯦ ꯀꯣꯛꯁꯨ ꯁꯥꯡꯗꯕꯅꯦ ꯃꯥꯗꯤ ꯈꯤꯇꯪꯗꯤ ꯇꯦꯟꯕꯅꯦ ꯑꯗꯨꯃꯥꯏ ꯇꯧꯕꯅꯦ
ꯆꯤꯒꯣꯡꯂꯩ ꯅꯥꯆꯣꯝ ꯑꯩ
ꯊꯦꯜꯅ ꯍꯥꯎꯕꯤꯔꯤꯒꯦ
ꯍꯧꯖꯤꯛ ꯑꯩ ꯑꯗꯨꯝ ꯆꯥꯔꯤ ꯈꯥꯃꯦꯟ ꯑꯁꯤꯟꯕꯤ ꯁꯦꯕꯣꯠ ꯑꯗꯒꯤ ꯍꯋꯥꯏ ꯑꯁꯥꯡꯕꯤ ꯃꯥꯏꯔꯦꯟ ꯈꯣꯡꯗ꯭ꯔꯨꯝ ꯑꯗꯨꯝ ꯆꯥꯔꯤ ꯑꯗꯣ ꯑꯩ ꯍꯧꯖꯤꯛꯇꯤ ꯂꯞꯐꯨꯊ꯭ꯔꯣ ꯑꯩ ꯂꯞꯐꯨꯊ꯭ꯔꯣ ꯁꯦ ꯅꯍꯥꯟ ꯂꯩꯔꯛꯄ ꯑꯩꯅ ꯀꯩꯊꯦꯜ ꯀꯥꯔꯨꯕꯗ ꯂꯐꯨ ꯊꯔꯣꯁꯦ ꯌꯥꯝ ꯍꯥꯎꯋꯦ ꯑꯗꯨꯅ ꯂꯐꯨ ꯊꯔꯣꯁꯦ ꯏꯔꯣꯜꯂꯦ ꯍꯧꯖꯤꯛ ꯅꯞ ꯅꯞ ꯂꯥꯎꯅ ꯏꯔꯣꯜꯂꯦ ꯑꯗꯨꯒ ꯍꯧꯖꯤꯛ ꯑꯃ ꯆꯥꯛꯁꯦ ꯎꯏ ꯎꯏ ꯂꯥꯎꯅ ꯑꯃ ꯀꯥꯝꯃꯦ ꯑꯩ ꯍꯧꯖꯤꯛ ꯆꯥꯛ ꯂꯣꯏꯔꯦ ꯏꯔꯣꯝꯕꯁꯨ ꯂꯣꯏꯔꯦ ꯑꯗꯒꯤ ꯉꯔꯥꯡꯒꯤ ꯌꯦꯟ ꯈꯤꯇꯪ ꯉꯧꯕ ꯑꯃ ꯑꯅꯤ ꯑꯁꯤꯁꯤꯒ ꯑꯗꯨꯝ ꯆꯥꯥꯁꯜꯂꯅꯤ
ꯍꯣꯏꯌꯦ ꯀꯩꯅꯣꯗꯣ ꯐꯩꯌꯦ ꯂꯐꯨ ꯊꯔꯣꯗꯣ ꯌꯥꯝ ꯐꯕꯅꯦ ꯑꯗꯨꯒ ꯑꯗꯨꯒꯤ ꯐꯨꯠꯄ ꯃꯍꯤꯗꯣ ꯍꯨꯟꯗꯣꯛꯀꯅꯣꯕ ꯑꯗꯨꯝ ꯊꯛꯆꯤꯜꯂꯣꯕ ꯑꯗꯨꯒꯤ ꯈ꯭ꯋꯥꯏꯗꯩ ꯐꯕꯁꯦ ꯀꯩꯗ ꯐꯒꯦ ꯍꯥꯏ ꯀꯥꯟꯗ ꯕ꯭ꯂꯗ ꯀꯤ ꯁꯨꯒꯔꯁꯦ ꯃꯥꯅ ꯀꯟꯇ꯭ꯔꯣꯜ ꯇꯧꯕꯅꯦ ꯑꯗꯨꯒ ꯗꯥꯏꯕꯤꯦꯇꯤꯁ ꯂꯩꯕ ꯃꯈꯩꯁꯦ ꯁꯦ ꯌꯥꯝꯅ ꯀꯥꯟꯅꯍꯟꯕꯅꯦ ꯑꯗꯒꯤ ꯑꯩꯈꯣꯏ ꯁꯥꯏꯗꯗꯤ ꯃꯄꯥꯟ ꯂꯝꯗꯒꯤ ꯍꯜꯂꯛꯄ ꯀꯥꯟꯗꯒ ꯍꯥꯏꯗꯤ ꯑ ꯀꯩꯅꯣꯒꯤ ꯅꯨꯡꯁꯤꯠ ꯅꯨꯡꯁꯥ ꯑꯣꯟꯅꯕꯁꯦ ꯑꯗꯨꯝ ꯂꯐꯨ ꯊꯔꯣꯒꯨꯝꯕ ꯆꯥꯅꯩꯗꯅꯀꯣ ꯀꯩꯒꯤꯅꯣ ꯇꯥꯔꯗꯤ ꯑꯩꯈꯣꯏꯗ ꯃꯥꯁꯦ ꯀꯩꯅꯣ ꯇꯧꯕꯒꯤ ꯕꯦꯂꯦꯟꯁ ꯇꯧꯅꯕꯒꯤ ꯄꯣꯠ ꯑꯃ ꯌꯥꯎꯔꯤꯑꯕ ꯍꯥꯏꯗꯤ ꯍꯛꯆꯥꯡꯗ